ꯇꯥꯕ꯭ꯔꯣ
ꯇꯥꯏ ꯇꯥꯏ
ꯎꯝ ꯕꯦꯛꯒ꯭ꯔꯥꯎꯟꯒꯤ ꯅꯣꯏꯁꯇꯣ ꯇꯥꯍꯟꯒꯅꯨꯀꯣ
ꯍꯥꯥ
ꯕꯦꯛꯒ꯭ꯔꯥꯎꯟ ꯅꯣꯏꯁꯇꯣ
ꯍꯣꯏꯅꯦ ꯑꯣꯖꯥꯕꯨ ꯅꯨꯡꯉꯥꯏꯔꯤꯕꯣ ꯍꯥꯏꯕꯅꯤꯗ
ꯅꯪ ꯀꯣꯂꯦꯖ ꯆꯠꯇ꯭ꯔꯗꯤ ꯀꯔꯤ ꯇꯧꯕ꯭ꯔꯥ
ꯑꯩꯔꯣ
ꯎꯝ
ꯈꯪꯗꯦꯗ ꯁꯤꯗ ꯑꯗꯨꯝ ꯂꯩꯗ ꯊꯕꯛ ꯑꯦꯄ꯭ꯂꯥꯏ ꯇꯧꯔꯒ
ꯀꯔꯝꯕ ꯊꯕꯛ
ꯑꯔꯩ ꯑꯔꯩꯕ
ꯑꯗꯣ ꯀꯔ ꯀ ꯀꯔꯝꯕꯔꯥ
ꯃꯜꯇꯤ ꯇꯥꯛꯁ ꯗꯨꯀꯥꯟ ꯐꯝꯅꯕꯩꯒ ꯌꯥꯝ ꯀꯩꯅꯣ ꯇꯧꯔꯤꯅꯤ
ꯐꯝꯃꯣ ꯐꯝꯃꯣ ꯏꯕꯥꯅꯤꯒꯤ
ꯏꯁ
ꯅꯪ ꯊꯕꯛ ꯐꯪꯉꯗꯤ ꯑꯩ ꯐꯪꯕꯒ ꯆꯞ ꯃꯥꯟꯅꯔꯦꯅ
ꯍꯣꯏꯅꯦ ꯑꯗꯨꯕꯨꯗꯤ ꯆꯨꯝꯃꯤꯅꯦ
ꯇꯨꯁꯣ ꯍꯥꯏꯕꯗꯨꯅꯤꯀꯩꯅꯣ
ꯇꯨ ꯁꯣ ꯋꯥꯟꯕꯣꯗꯤ
ꯎꯝ
ꯋꯥꯟ ꯁꯣꯜ ꯇꯨ ꯕꯣꯗꯤ ꯅꯠꯇꯕ ꯇꯨ ꯁꯣꯜ ꯋꯥꯟ ꯕꯣꯗꯤ
ꯑꯥꯎ
ꯌꯥꯏ ꯌꯥꯏ
ꯑꯁ ꯄꯨꯛꯁꯤ ꯅꯥꯈꯠꯂꯛꯏꯅꯦ ꯀꯃꯥꯏꯟ ꯇꯧꯕꯖꯥꯠꯅꯣ ꯑꯁ ꯍꯟꯗꯛ ꯃꯔꯥꯡꯗꯤ ꯄꯨꯛ ꯌꯥꯝ ꯅꯨꯡꯉꯥꯏꯇꯦ
ꯆꯥꯃꯟꯕꯒꯤꯅꯦ ꯆꯥꯕꯗꯣ ꯈꯔ ꯂꯦꯞꯄꯣ
ꯎꯝ ꯌꯥꯗꯦꯅꯦ ꯆꯥꯗ꯭ꯔꯗꯤ ꯆꯥꯗꯔꯗꯤ ꯀꯔꯤ ꯇꯧꯒꯗꯧꯒꯗꯝꯅꯣ
ꯅꯣꯏꯁꯦ ꯆꯤꯡꯗ ꯂꯩꯕꯒ ꯆꯞ ꯃꯥꯟꯅꯩꯍꯦ ꯌꯦꯟꯁꯨ ꯈꯣꯡꯉꯦ ꯑꯗꯨꯗ
ꯌꯦꯟ ꯌꯦꯟ
ꯌꯦꯟ ꯌꯦꯟ ꯌꯦꯟ ꯈꯣꯡꯕ ꯃꯈꯣꯟ ꯇꯥꯏ
ꯌꯥꯝ ꯅꯨꯡꯁꯤꯕꯤꯕꯗꯣ ꯅꯨꯡꯁꯤꯗ꯭ꯔꯕ ꯌꯦꯟ ꯈꯣꯡꯉꯤꯗꯣ ꯅꯪꯗꯤ ꯗꯨꯒꯨꯝꯕ ꯇꯥꯔꯝꯃꯔꯣꯏꯅꯦ
ꯑꯗꯨ ꯅꯣꯏꯒꯤ ꯕꯦꯁꯇꯤ ꯌꯥꯝ ꯐꯠꯇꯦ ꯐ꯭ꯔꯦꯁꯔꯁ ꯃꯤꯠꯁꯨ ꯇꯧꯗꯦ ꯑꯩꯈꯣꯏꯕꯨꯁꯨ ꯀꯧꯗꯦ
ꯑꯦ ꯀꯔꯤ ꯊꯕꯛꯇꯣ ꯑꯗꯨꯝ ꯇꯧ
ꯑꯗꯨꯗꯤ ꯌꯥꯎꯋꯤꯅ
ꯌꯥꯎꯗꯦ
ꯑꯩ ꯍꯥꯏꯕꯗꯤ ꯃꯦꯝꯕꯔ
ꯃꯦꯝꯕꯔꯁꯨ ꯌꯥꯎꯗꯦ
ꯎꯝ
ꯑꯁꯦꯡꯃꯥꯅꯦ ꯌꯥꯎꯗ꯭ꯔꯦ
ꯀꯔꯤꯒꯤꯔꯥ ꯅꯣꯏꯇꯣ ꯅꯪꯅ ꯀꯥꯔꯟ ꯅꯧꯔꯝꯕ ꯑꯣꯏꯔ ꯃꯥꯜꯂꯦꯀꯣ
ꯑꯩꯅ ꯀꯔꯟ ꯇꯧꯕꯅꯦ ꯑꯗꯨ ꯃꯣꯏꯅ ꯇꯧꯈꯠꯂꯛꯕꯅꯤ ꯑꯩꯅ ꯉꯥꯡꯕ ꯑꯩꯅ ꯖꯤ ꯑꯦꯁꯇ ꯉꯥꯡꯉꯨꯕ ꯑꯗꯨꯒ ꯃꯣꯏꯅ ꯐꯝꯗꯔꯗ ꯇꯧꯕ
ꯎꯝ ꯅꯨꯡꯁꯨ ꯅꯨꯡꯉꯥꯏꯔꯝꯃꯣꯏ ꯃꯣꯏꯗꯣ ꯍꯩꯄꯥ ꯁꯥꯕ ꯌꯥꯝ ꯌꯥꯎꯋꯦꯕ
ꯃꯤ ꯑꯃꯅꯤ ꯈꯛꯇꯅꯤꯅꯦ ꯖꯤ ꯑꯦꯁ ꯖꯤ ꯑꯦꯁꯀ ꯆꯤꯔꯃꯦꯟ ꯈꯛꯇꯅꯤꯅꯦ ꯉꯥꯡꯕꯗꯣ ꯑꯇꯩ ꯑꯇꯩꯁꯤꯡꯗꯤ ꯂꯣꯏꯅ ꯑ ꯋꯥꯔꯤꯗꯣ ꯈꯪꯉꯗꯤ ꯑꯁꯨꯃꯥꯏꯟ ꯇꯧ ꯇꯧꯕ ꯌꯥꯗꯦꯀꯣꯠꯇꯦꯗꯪ ꯍꯥꯏꯕꯅꯦꯕ ꯃꯣꯏꯁꯨ
ꯖꯤ ꯑꯦꯁꯇꯣ ꯃꯤ ꯌꯥꯝ ꯐꯕ ꯃꯥꯜꯂꯦ
ꯌꯥꯔꯦ ꯃꯅꯨꯡꯗ ꯌꯥꯗꯕ ꯃꯤꯅꯤ
ꯃꯤ ꯍꯥꯏꯕꯁꯤꯗꯤ ꯃꯥꯃꯥꯒꯤ ꯃꯥꯏꯟꯁꯦꯠ ꯇꯣꯉꯥꯟꯕꯒꯤꯀꯣ
ꯍꯨꯏꯅꯦ ꯍꯣꯏꯅꯦ ꯅꯪꯁꯨ ꯇꯣꯡꯉꯥꯜꯂꯤ ꯑꯩꯁꯨ ꯇꯣꯡꯉꯥꯜꯂꯤ ꯅꯠꯇ꯭ꯔꯣ
ꯑ ꯎ
ꯅꯪ ꯃꯥꯁꯇꯔ ꯑꯃꯨꯛ ꯇꯝꯃꯔꯣ
ꯎ
ꯇꯝꯃꯔꯣꯏꯒꯦ ꯂꯥꯡꯗꯦ
ꯑꯩꯗꯤ ꯏꯪꯅꯧ ꯑꯗꯣ ꯑꯦꯠꯃꯤꯁꯟ ꯇꯧꯁꯤꯔꯥ ꯈꯟꯕꯗꯣ ꯏꯅꯧꯗꯨꯁꯨ ꯑꯦꯛꯖꯝ ꯊꯥꯕꯗꯤ ꯑꯩꯈꯣꯏ ꯂꯥꯛꯑꯒ ꯊꯥꯒꯗꯕꯅꯤ ꯍꯥꯏꯕ
ꯑꯣ
ꯑꯗꯨꯒꯤ ꯇꯟꯈ꯭ꯔꯕ ꯑꯩ
ꯑ ꯌꯥꯎ ꯀꯩꯅꯣ ꯑꯦꯛꯖꯥꯝꯈꯛ ꯊꯥꯒꯗꯧꯕꯗꯨꯕꯨ
ꯑꯩꯗꯣ ꯃꯄꯥꯟ ꯆꯠꯅꯤꯡꯕ ꯃꯄꯥꯟꯗ ꯊꯥꯕ ꯌꯥꯕ꯭ꯔꯅꯦ
ꯃꯄꯥꯟꯗ
ꯎꯝ
ꯑꯥ ꯀꯅꯥ ꯀꯅꯥ ꯆꯠꯀꯦ ꯍꯥꯏꯕ ꯅꯪꯒꯤ ꯅꯊꯟꯗ꯭ꯔꯣ
ꯅꯠꯇꯦ ꯏꯆꯦꯒ
ꯎ
ꯏꯆꯦꯗꯤ ꯂꯩꯌꯦ ꯑꯃ
ꯀꯩꯗꯧꯕ ꯀꯩꯗꯧꯕ ꯇꯧꯅꯨ ꯇꯧꯅꯨ
ꯕꯥꯥꯔꯗ ꯅꯥꯏꯗ ꯀꯂꯞꯇ ꯆꯠꯅꯤꯡꯉꯥꯏ
ꯑꯁ ꯂꯣꯏꯔꯦ ꯈꯠꯇꯝ ꯗꯤꯂꯤꯗ ꯂꯩꯔꯤꯛ ꯇꯝ ꯆꯪꯒ꯭ꯔꯦ ꯃꯣꯠꯆꯥ ꯌꯥꯎꯔꯛ ꯑꯦ ꯍꯥꯏꯅ ꯑꯃꯨꯛ ꯇꯧꯔꯛꯀꯅꯤꯀꯣ
ꯗꯦꯂꯤꯗ ꯅꯠꯇꯦ ꯍꯦ ꯐꯣꯔꯦꯟꯗꯅꯦ
ꯑꯁ ꯂꯣꯏꯔꯦ ꯂꯣꯏꯔꯦ
ꯁꯤꯡꯒꯥꯄꯨꯔ ꯁꯤꯡꯒꯥꯄꯨꯔ ꯆꯪꯉꯒꯦ
ꯅꯪꯖꯤ ꯎꯕꯨ ꯎꯔ ꯔꯣꯏꯅꯦ
ꯎꯝ
ꯄꯥꯝꯃꯨꯏꯗ
ꯂꯩꯔꯤꯉꯩꯩꯗ ꯀꯩꯀꯩꯅꯣ ꯄꯤꯖꯅꯤꯡꯕ ꯃꯈꯩ ꯄꯤꯖꯔꯣ
ꯑꯗꯨꯏꯗꯤ ꯂꯥꯛꯑꯣ
ꯗꯣꯏꯗꯤ ꯄꯤꯅꯤꯡꯉꯗꯤ ꯂꯥꯛꯑꯣꯅ ꯂꯥꯛꯑꯒ ꯄꯤꯔꯣꯅꯥ
ꯑꯁ ꯊꯣꯡꯕꯤꯒꯦ ꯍꯥꯏꯕꯅꯦ ꯂꯩꯔꯒ ꯄꯤꯒꯦ ꯍꯥꯏꯕ ꯅꯠ
ꯑꯗꯨꯅꯦ ꯊꯣꯡꯉꯒ ꯄꯨꯔꯛꯑꯣꯅ
ꯑꯁ ꯑꯩ ꯄꯨ ꯄꯨ ꯄꯨꯔꯛꯄꯗꯣ ꯇꯜꯂꯦ ꯆꯥꯔꯨ ꯂꯥꯛꯑꯣ
ꯑꯩꯁꯨ ꯂꯥꯛꯄ ꯇꯟꯕ
ꯑꯁ ꯌꯥꯝ ꯀꯤꯕ꯭ꯔꯣ
ꯀꯅꯥꯕꯨ ꯀꯤꯗꯣꯏꯅꯣ ꯍꯥ
ꯑꯩꯕꯨ
ꯇꯨꯀꯠꯆꯩꯍꯦ ꯅꯪꯕꯨ ꯀꯤꯔꯗꯤ ꯂꯣꯏꯔꯦꯍꯦ
ꯑꯁ ꯍꯥ ꯍꯥ
ꯑ
ꯇꯧꯅꯨ ꯇꯧꯅꯨ ꯇꯧꯕ ꯉꯝꯕ ꯃꯤꯅꯤꯀꯣ ꯑꯩꯁꯨ ꯇꯧꯕ ꯉꯝꯕ ꯃꯤꯅꯤ
ꯏꯀꯥꯏ ꯈꯪꯗꯕ ꯂꯋꯥꯏ ꯃꯆꯥ
ꯏꯀꯥꯏꯕꯁꯨ ꯈꯪꯗꯕꯥ ꯅꯌꯨꯝꯁꯨ ꯅꯠꯇꯕ
ꯎꯝ ꯎꯝ
ꯆꯥꯛꯁꯨ ꯃꯌꯥꯝ ꯃꯌꯥꯝ ꯆꯥꯕ
ꯎꯝꯎꯝ ꯑꯩ ꯆꯥꯛ ꯌꯥꯝ ꯆꯥꯏ ꯍꯥꯏꯕ ꯅꯪ ꯈꯪꯕ꯭ꯔꯥ
ꯈꯪꯉꯦ
ꯆꯥꯗꯕ ꯁꯥꯔꯒ ꯃꯤ ꯂꯧꯈꯠꯄꯗꯤ ꯏꯕꯣ ꯅꯪꯁꯨ ꯀꯜꯂꯤꯍꯦ
ꯏꯁꯤꯁ ꯁꯤꯁ ꯁꯤꯁ ꯌꯥꯝ ꯈꯪꯕ ꯇꯥꯏꯞꯇ ꯊꯠ
ꯈꯣꯉꯦ ꯃꯤꯅ ꯍꯥꯏꯔꯛꯏꯅ
ꯅꯣꯛꯅꯤꯡꯉꯦ ꯑꯩꯈꯣꯏꯗꯤ ꯇꯦꯡꯀꯣꯠ ꯇꯦꯡꯀꯣꯠ ꯃꯆꯥ ꯑꯗꯨꯁꯨ ꯍꯥꯐꯅꯤ ꯑꯗꯨꯁꯨ ꯁ꯭ꯄꯨꯟꯅ ꯆꯥꯕ ꯈꯪꯕ꯭ꯔꯥ
ꯍꯥ ꯑꯗꯨꯒꯤꯅꯤꯅꯦ ꯋꯥꯡꯗ꯭ꯔꯤꯗꯣ
ꯎꯝ ꯑꯗꯨ ꯋꯥꯡꯉꯒ ꯅꯪ ꯀꯔꯤ ꯄꯤ ꯄꯤꯅꯤꯡ ꯄꯤꯖꯒꯦ ꯍꯥꯏꯕ꯭ꯔꯥ
ꯍꯣꯏꯅꯦ ꯑꯩ ꯋꯥꯡꯅꯕ ꯍꯤꯗꯥꯛ ꯄꯤꯒꯦ ꯍꯥꯏꯕ
ꯑꯗꯣ ꯋꯥꯡꯉꯒ ꯀꯔꯤ ꯇꯧꯗꯣꯏꯅꯣ ꯍꯥ
ꯋꯥꯡꯉꯒ ꯊꯣꯛꯂꯛꯄꯗꯁꯨ ꯋꯥꯡꯉꯅꯤꯗꯅ
ꯑꯗꯣ ꯀꯔꯤꯒꯤ
ꯁꯔꯖꯔꯤ ꯇꯧꯕꯤꯒꯦ ꯂꯥꯛꯑꯣ
ꯌꯥꯔꯦ ꯄꯥꯝꯗꯦ
ꯋꯥꯡꯅꯕ ꯁꯔꯖꯔꯤ ꯇꯧꯕꯤꯒꯦ ꯑꯩꯔꯣ ꯑꯩꯕꯨꯗꯤ ꯌꯥꯔꯦꯗ
ꯇꯨꯀꯠꯆꯩꯍꯦ ꯌꯥꯔꯦ ꯀꯥꯏꯅ ꯅꯨꯄꯥꯗꯗꯤ ꯑꯟꯐꯤꯠ ꯅꯦ
ꯅꯪꯒꯤꯕꯨ ꯍꯥꯏꯔꯗꯤ ꯆꯞ ꯆꯥꯔꯦ ꯀꯩꯅꯣ
ꯈꯤꯇꯪ ꯋꯥꯡꯉꯒ ꯍꯥ ꯑꯩꯗꯤ ꯅꯨꯄꯤꯅꯦ ꯅꯪꯅ ꯅꯨꯄꯥꯅꯦ ꯑꯩꯈꯣꯏꯗꯤ ꯋꯥꯡꯕ ꯅꯨꯄꯥ ꯊꯤꯕ ꯌꯥꯏꯌꯦ ꯅꯣꯏ ꯅꯨꯄꯥꯁꯤꯡꯗꯤ ꯅꯣꯏ ꯅꯨꯄꯥꯁꯤꯡꯗꯤ ꯅꯦꯝꯕꯁꯤꯡꯅꯁꯨ ꯅꯨꯄꯥꯕꯨ ꯋꯥꯡꯕꯕꯨ ꯊꯤ ꯈ꯭ꯔꯦ ꯅꯨꯄꯤ ꯋꯥꯡꯕꯁꯤꯡꯅꯁꯨ ꯅꯦꯝꯕꯁꯤꯡꯕꯨ ꯌꯦꯡꯅꯤꯡꯗ꯭ꯔꯦ ꯑꯁ ꯅꯨꯡꯁꯤꯀꯣ ꯅꯣꯏꯁꯦ
ꯂꯩꯔꯔꯣꯏꯑꯕ ꯅꯪꯒꯤꯗꯤ
ꯂꯩꯔꯗꯥꯏ ꯑꯩꯒꯤ ꯐꯥꯏꯚ ꯄꯣꯏꯟ ꯅꯥꯏꯟꯅꯦ ꯑꯩꯒꯤꯗꯤ
ꯑꯁ ꯑꯣ ꯃꯥꯏ ꯒꯣ ꯇꯨꯝꯅꯤꯡꯔꯛꯑꯦꯍꯦ
ꯇꯨꯝꯃꯣ ꯇꯨꯝꯃꯣ ꯁꯤ ꯂꯣꯏꯔꯗꯤ ꯇꯨꯝꯃꯣ
ꯇꯨꯝꯅꯤꯡꯉꯛꯑꯦ ꯑꯗꯨꯕꯨ ꯇꯨꯝꯕ ꯌꯥꯔꯣꯏꯌꯦ
ꯇꯨꯝꯃꯣ ꯑꯩꯁꯨ ꯇꯨꯝꯅꯤꯡꯕꯅ ꯂꯣꯏꯔꯦ ꯍꯧꯖꯤꯛ ꯅꯣꯡ ꯅꯣꯡ ꯆꯨꯔꯗꯤ ꯐꯒꯗꯕꯀꯣ
ꯆꯥ ꯂꯣꯏꯔꯛꯑꯝꯅꯤꯅ ꯑꯃꯨꯛ ꯇꯨꯝꯅꯤꯡꯉꯛꯑꯕ
ꯑꯣꯏ ꯑꯩꯈꯣꯏꯗꯤ ꯊꯕꯛ ꯂꯩꯇꯕꯅꯤꯅ ꯆꯥꯕꯒ ꯇꯨꯝꯕꯒ ꯑꯗꯨꯅꯦ
ꯌꯥꯝ ꯍꯩꯔꯝꯃꯤꯅ ꯅꯪꯗꯤ ꯋꯥ ꯉꯥꯡꯕ ꯌꯥꯝ ꯍꯩꯔꯝꯃꯤꯅ
ꯎꯝ ꯍꯩ ꯍꯥꯏ ꯆꯥꯠꯅꯦ
ꯍꯥ
ꯌꯥꯝꯅꯗꯤ ꯁꯨꯃꯥꯏꯅ ꯉꯥꯡꯕ ꯍꯩꯔꯝꯗꯕꯅꯦꯕ ꯅꯪꯖꯦ
ꯇꯨꯀꯠꯆꯩꯍꯦ ꯉꯥꯡꯅꯤꯡꯗꯕꯒꯤ ꯉꯥꯡꯗꯕꯩ ꯋꯥꯅꯦ ꯈꯪꯕ꯭ꯔꯥ
ꯅꯣꯏ ꯑꯉꯥꯡꯁꯤꯡꯗ ꯄꯪꯉꯥꯡ ꯉꯥꯡꯅꯤꯡꯗꯕ
ꯑꯥ ꯑꯥ ꯑꯥ ꯑꯥ ꯑꯥ ꯑꯉꯥꯡꯅꯤꯅ ꯑꯗꯨꯗꯤ ꯑꯣ ꯑꯍꯟ
ꯑꯩꯈꯣꯏꯒꯤ ꯑꯦꯅꯔꯖꯤꯗꯣ ꯃꯥꯡꯍꯟꯅꯤꯡꯗꯦꯕ ꯅꯣꯏ ꯑꯉꯥꯡꯁꯤꯡꯗ
ꯗꯤꯒꯤ ꯏꯅꯔꯖꯤꯗꯤ ꯌꯥꯗꯕꯗꯣ ꯒꯦꯁꯇ꯭ꯔꯤꯛ ꯒꯦꯁꯇ꯭ꯔꯤꯛ ꯏꯅꯔꯖꯤ ꯊꯛꯑꯒꯗꯤꯀꯣ ꯅꯪ ꯎꯝ
ꯇꯨꯀꯠꯆꯩꯍꯦ
ꯇꯨꯝ ꯅꯤꯡꯈ꯭ꯔꯦ ꯑꯩ
ꯊꯨꯝꯃ‌ꯣ ꯊꯨꯝꯃ‌ꯣ ꯏꯁꯩ ꯁꯛꯑ‌ꯣ
ꯅꯪ ꯁꯛꯄꯤꯔꯣꯅ ꯇꯨꯝꯕꯤꯒꯦ
ꯅꯪ ꯍꯥꯟꯅ ꯁꯛꯑ‌ꯣ ꯑꯩꯁꯨ ꯑꯃꯨꯛ ꯁꯛꯄꯤꯒ‌ꯦ
ꯑꯩꯅ ꯁꯛꯁꯨ ꯁꯛꯄ ꯇꯨꯝꯁꯨ ꯇꯨꯝꯕ ꯍꯥ
ꯅꯠꯇꯦ ꯍꯥꯟꯅ ꯁꯛꯑꯣꯏꯕ ꯑꯩ ꯑꯃꯅꯨꯡ ꯁꯛꯄꯤꯒꯦ ꯍꯥꯏꯕ
ꯑꯩꯈꯣꯏ ꯅꯣꯏ ꯅꯣꯏꯗ ꯇꯦꯂꯦꯟꯗꯨ ꯁꯣ ꯇꯧꯅꯤꯡꯗꯦꯅꯦ
ꯌꯥꯔ‌ꯦ ꯌꯥꯔꯦ ꯌꯥꯝ ꯍꯩꯕꯩ ꯇꯥꯏꯞꯇ ꯆꯩ ꯂꯥꯛꯀꯅꯤꯀ‌ꯣ ꯑꯉꯥꯡ
ꯍꯩ ꯇ꯭ꯔꯗꯤ
ꯆꯩ ꯂꯥꯛꯀꯅꯤ
ꯑꯩꯈꯣꯏꯅ ꯍꯩꯗ꯭ꯔꯗꯤ ꯂꯣꯏꯔꯦꯍ‌ꯦ ꯄ꯭ꯔꯤꯊꯤꯕꯤꯗ ꯀꯅꯥꯁꯨ ꯍꯩꯔꯣꯏ ꯑꯩꯈꯣꯏ ꯍꯩꯇꯔꯗꯤ
ꯅꯪꯅ ꯍꯩꯕꯥ ꯍꯥꯏꯖꯦ ꯃꯥꯏꯀ‌ꯦꯜ ꯖꯦꯛꯁꯟꯗꯒꯤ‌ ꯍ‌ꯦꯟꯅ ꯍꯥꯏꯌꯣ ꯅꯅꯦ
ꯀꯔꯤ ꯃꯥꯏꯀꯦꯜ ꯖ‌ꯦꯛꯁꯟ ꯈꯪꯗꯦ ꯑꯗꯨꯁꯤꯡꯗꯣ ꯑꯩꯒꯤ ꯁꯥ ꯆꯠꯇ꯭ꯔꯥꯅꯤꯅꯦ ꯑꯩꯅ ꯇꯝꯕꯤꯕꯅꯤꯅꯦ
ꯑ ꯍꯧꯖꯤꯛꯇꯤ ꯅꯊꯟꯗꯔ‌ꯣ
ꯎꯝ
ꯅꯨꯄꯥꯁꯤꯡꯗꯤ
ꯏꯆꯥꯁꯤꯡ ꯁ꯭ꯀꯨꯜ ꯆꯠꯈ꯭ꯔꯦ
ꯑꯗꯨꯒꯤꯅꯤꯅꯦ
ꯏꯆꯥꯁꯤꯡ ꯆꯠꯄꯒꯤ ꯃꯃꯥ ꯑꯩ ꯅꯨꯡꯉꯥꯏꯅ ꯇꯨꯝꯃꯤꯅꯦ ꯍꯧꯖꯤꯛ
ꯇꯨꯒꯠꯆꯩ ꯑꯣꯅꯤꯡꯉꯦ
ꯑꯣꯅꯤꯡꯉꯦ ꯑꯣꯅꯤꯡꯉꯦ
ꯑꯣꯊꯣꯔꯣꯁꯦ ꯑꯣꯊꯣꯔꯣ
ꯄꯩꯁꯥ ꯄꯤꯌꯣ ꯑꯣꯊꯣꯛꯀꯦ
ꯄꯩꯁꯥꯕꯨ ꯋꯥꯠꯄ꯭ꯔꯣ ꯂꯧ ꯂꯥꯎ ꯑꯦꯀꯥꯎꯟꯗꯗꯤ ꯌꯥꯎꯗꯦ
ꯌꯥꯔꯦ ꯌꯥꯔꯦ ꯅꯪꯒꯤ ꯄꯩꯁꯥꯗꯣ ꯑꯩ ꯂꯧꯅꯤꯡꯗꯦ
ꯀꯩꯌ‌ꯦ ꯍꯥ ꯅꯤꯔꯒ ꯂꯧꯅꯤꯡꯗꯦ ꯀꯥꯏꯅ
ꯅꯥꯇꯣꯟ ꯐꯨꯜꯂꯦꯍꯦ ꯅꯪꯒ ꯋꯥꯔꯤ ꯁꯥꯟꯅꯕꯁꯦ
ꯁꯤꯠꯇꯣ ꯁꯤꯠꯇꯣ ꯅꯞ ꯁꯤꯠꯇꯣ
ꯊꯣꯛꯇꯦ ꯁꯤꯠꯂꯁꯨ
ꯂꯥꯎꯅ ꯁꯤꯠꯇꯣ
ꯊꯣꯛꯇꯦ